ꯍꯂꯣ
ꯉꯔꯤꯕ꯭ꯔꯥ
ꯅꯨꯡꯉꯥꯏꯔꯤꯦ ꯅꯟ
ꯍꯥꯥ
ꯃꯤ
ꯑꯩꯁꯨ ꯌꯥꯝꯅ ꯉꯥꯏꯔꯤꯑꯦ ꯑꯗꯨꯕꯨ ꯌꯥꯝ ꯋꯥꯏꯑꯦ
ꯍꯣꯏ ꯅꯪꯒꯤ ꯃꯈꯣꯟ ꯇꯥꯕ ꯀꯥꯟꯗ ꯌꯥꯝ ꯋꯥꯔꯝꯃꯅꯤ ꯋꯥꯕ ꯃꯈꯣꯟꯗꯣ ꯃꯥꯜꯂꯦꯕ ꯑꯗꯨꯒꯤ
ꯅꯪ ꯌꯥꯝ ꯈꯥꯡꯪꯉꯦꯀꯣ
ꯍꯣꯏ ꯑꯩꯗꯤ ꯌꯥꯝ ꯍꯥꯏꯕꯅꯤ ꯀꯩꯅꯣ
ꯀ ꯆꯥꯡ ꯊꯣꯡꯕꯅ ꯍꯣꯏꯔꯣ ꯂꯣꯏꯔꯦ ꯑꯩꯈꯣꯏ ꯆꯥꯛ ꯆꯥꯅꯤꯡꯉꯥꯏ ꯇꯧꯔꯤꯌꯦ ꯍꯧꯖꯤꯛ
ꯋꯥ ꯀꯔꯤ ꯏꯟꯁꯥꯡ ꯊꯣꯡꯒꯦ
ꯀꯔꯤꯅ ꯁꯪꯕ ꯈꯪꯗꯦ ꯑꯩꯒꯤ ꯏꯃꯥꯟꯅꯕꯤ ꯑꯃꯅ ꯊꯪꯕꯤꯕꯅꯦ
ꯔꯣ
ꯥꯏ ꯈ ꯊ ꯍꯗ ꯇꯅꯨꯀꯣ ꯅꯣꯏ ꯁꯨ ꯃꯔꯛ ꯃꯔꯛ ꯆꯥꯑꯣ ꯈꯪꯕ꯭ꯔꯥ ꯎ ꯑꯩꯈꯣꯏꯗꯤ ꯊꯣꯡꯕ ꯍꯧꯗ꯭ꯔꯤꯌꯦ ꯑꯩꯣꯏꯗꯤ ꯍꯥꯏꯒ ꯂꯥꯛꯕꯅꯤꯅ
ꯀꯔꯤ ꯊꯣꯡꯗꯣꯏ ꯉꯥꯡꯁꯤ
ꯁꯤꯀꯣ ꯑꯩꯈꯣꯏꯗꯤ ꯄ ꯄꯣꯛ ꯊꯨꯡꯗꯣꯏꯕ
ꯍꯥꯏꯀꯣ
ꯁꯟꯁꯥꯎ ꯃꯆꯥꯥꯗ꯭ꯔꯗꯤ ꯀꯣꯏꯔꯤ ꯆꯥꯛ ꯆꯥꯗꯦ
ꯁꯤ ꯌꯦꯟꯅ ꯌꯥꯝ ꯑꯦꯛꯁꯄꯦꯟꯁꯤꯞ ꯑꯣꯏꯒꯅꯤ ꯑꯗꯨ ꯑꯣꯏꯔꯗꯤ ꯅꯪꯒꯤ ꯏꯃꯥꯅꯤꯃꯤ ꯑꯃꯅꯤ
ꯑꯔꯤ ꯍꯥꯏꯕ꯭ꯔꯣ
ꯅꯪꯒꯤ ꯏꯃꯥꯟꯅꯕꯤ ꯑꯃ ꯂꯩꯅ ꯅꯪꯒ ꯂꯩꯃꯤꯟꯅꯕ
ꯑꯣꯣ ꯈꯔ ꯑ ꯄꯄꯤꯛꯄ ꯅꯨꯄꯤꯗꯨꯨꯔꯣꯜ ꯂꯩ
ꯑ ꯄꯤꯛ ꯄꯤꯛ ꯇꯤꯄ ꯇꯧꯕ
ꯕ ꯑꯅꯤꯀ ꯍ ꯊꯝꯂꯒ ꯃꯊꯥ ꯁꯔꯒ ꯂꯩꯕꯅꯦ ꯀꯣꯏꯁꯦ
ꯅꯈꯥꯏꯅꯤꯔꯥ ꯃꯥꯁꯨ ꯑꯗꯨꯝ ꯑ ꯃꯥꯁꯨꯨꯁ ꯅꯥꯕ꯭ꯔꯥ
ꯅꯗꯦ ꯃꯥꯗꯤꯀꯣ
ꯑꯥ ꯑꯣ ꯑꯗꯨꯗꯤ ꯀꯣꯜ ꯇꯧꯔꯨꯕ ꯌꯥꯗꯦꯅ
ꯃꯥꯔꯣ
ꯍꯥꯥ
ꯃꯃ ꯁꯅꯗꯦ ꯍꯥꯔꯒ ꯀ ꯌꯥꯔ
ꯑꯩꯅ ꯍꯥꯏꯕꯗꯤ ꯃꯥ ꯁꯅꯗꯕꯅꯤꯅ ꯅꯪꯅ ꯍꯥꯏꯗ꯭ꯔꯣ ꯀꯣꯜ ꯇꯧꯔꯒ ꯂꯩꯕꯅꯤ ꯍꯥꯏ ꯑ
ꯍꯣꯏ ꯍꯣꯏꯅꯦ
ꯅꯈꯣꯏ ꯑꯅꯤꯒꯤꯗꯣ ꯀꯔꯤ ꯇꯧ ꯀꯔꯤ ꯇꯧꯔꯦ
ꯃꯥꯅꯤꯗꯤ ꯇꯦꯔꯦꯁꯇ ꯐꯝꯔꯒ ꯂꯩꯌꯦꯦ ꯋꯥꯔꯤ ꯁꯥꯔꯒ
ꯔ ꯀꯩꯁꯨꯣ ꯆꯥꯛ ꯆꯥꯕ ꯂꯔꯔꯦꯒ ꯔꯣꯕ ꯇꯥꯛ ꯇ ꯆꯇꯅꯦ
ꯀꯔꯤ ꯍꯥꯏꯕ꯭ꯔꯥ ꯆ ꯆꯥꯕ ꯂꯣꯏꯔ
ꯆꯞ ꯆꯥꯕꯂ ꯆꯞ ꯆꯥꯕ ꯂꯔꯒ ꯔꯣ ꯇꯇꯥ ꯀꯥꯗꯣꯏꯅꯦꯕ
ꯑꯣ
ꯀꯔꯤ ꯍꯥꯏꯗꯣꯏꯅꯣ ꯋꯤꯟꯕꯣ ꯀꯔꯤ ꯍꯥꯏꯕ꯭ꯔꯥ
ꯑ ꯐꯖ ꯐꯖꯕ ꯍꯥꯞꯀꯦ ꯍꯥꯏꯔꯣ
ꯑꯥ
ꯐꯖ ꯐꯖꯕ ꯍꯥꯞꯀꯦ ꯍꯥꯏꯔꯣ
ꯀꯔꯤꯅꯣ
ꯔꯨꯝꯗꯥ ꯅꯣꯏ ꯔꯨꯝꯗꯥ
ꯐꯖ ꯐꯖꯕ ꯍꯥꯏꯕ꯭ꯔꯣ
ꯑꯣ
ꯒꯟ ꯇꯥꯔꯦꯍꯦ ꯅꯪꯅ ꯍꯥꯏꯕꯗꯣ ꯐꯖꯅ ꯉꯥꯡꯉꯣ
ꯑꯁ ꯐꯖꯅ ꯉꯥꯡꯉꯦ ꯑꯗꯨꯗꯤ ꯅꯪꯅꯦ ꯒ꯭ꯌꯥꯟ ꯇꯥꯗꯕꯅꯦ ꯃꯅꯕꯤꯦ
ꯅꯠꯇꯦ ꯑ ꯍꯥꯏꯩꯋꯥ ꯅꯪꯦꯗ ꯑꯗꯦ ꯑꯗ ꯍꯥꯏꯕꯗꯤ ꯆꯥꯛ ꯆꯥꯕ ꯂꯣꯏꯔꯦꯒ ꯔꯣꯐꯇꯣꯞꯇ ꯀꯥꯗꯣꯏꯅꯦ ꯍꯥꯏꯌꯦꯀꯣ
ꯑꯣ ꯍꯣ ꯍꯣ ꯍꯣ ꯍꯣ ꯅꯣꯏ ꯄꯨꯂꯞ ꯒꯦꯝ ꯁꯥꯟꯅꯥꯗꯣꯏꯔꯣ
ꯒꯦꯝꯁ ꯅꯥꯗꯣꯏ ꯅꯠꯇꯦ ꯔꯣꯞꯇꯣꯞꯇ ꯀꯥꯔꯒ ꯋꯥꯔꯤ ꯅꯥꯗꯣꯏꯅꯦ ꯀꯔꯤꯅꯣ ꯌꯥꯝꯁꯨ ꯅꯥꯗ꯭ꯔꯦ ꯑꯩꯈꯣꯏꯗꯤ
ꯏꯁ ꯅꯨꯡꯉꯥꯏꯣ ꯅꯨꯡꯉꯥꯏꯣ ꯅꯅꯨꯡꯣꯏꯔꯤ ꯄꯨꯜꯂꯒ ꯂꯩꯂꯒ ꯌꯥꯝ ꯐꯥꯎꯕ ꯌꯥꯝ ꯐꯥꯎꯕ ꯇꯥꯏꯕ ꯇꯧꯋꯅꯦ ꯅꯣꯏꯁꯦ
ꯑꯩꯣꯏ ꯐ꯭ꯔꯤ ꯅꯠꯇꯦꯀꯣ ꯑꯩꯈꯣꯏ ꯌꯥꯝ ꯋꯥꯔꯒ ꯂꯩꯔꯤꯌꯦ ꯅꯉꯣꯏ ꯏꯅꯦꯗꯤ ꯐ꯭ꯔꯤꯅꯤꯅ
ꯌꯦꯁ ꯊꯕꯥꯛ ꯆꯕꯗꯨꯣ
ꯑꯦ ꯊꯃ ꯆꯅꯦ ꯑꯃ ꯑꯃꯔ
ꯎꯝ ꯆꯥꯕ ꯃꯇꯝꯁꯨꯦ ꯐꯪꯉꯔꯣꯏ ꯊꯕꯛ
ꯍꯣꯏ ꯏꯁꯪꯁꯨꯣ ꯍꯥꯎꯗꯦ ꯗꯥꯎ ꯗꯥꯎ ꯂꯩꯌꯦ ꯗꯥꯎ ꯗꯥꯎ ꯈꯛꯇ ꯆꯥꯔꯒ ꯑꯂꯨ ꯇꯣꯃꯦꯃꯦꯇꯣ ꯑꯗꯣ ꯇ ꯅꯖꯔ ꯒ ꯂꯩꯑꯦ ꯑꯩꯈꯣꯏꯗꯤ ꯁꯤꯒꯅꯤ ꯑꯩ ꯑꯗꯨꯃꯥꯏꯅ ꯇꯧꯔꯗꯤ
ꯆꯥ ꯃꯔ ꯃꯗꯤ ꯆ ꯆꯤꯛꯀꯦꯟꯒꯨꯝꯕ ꯑꯗꯨꯒꯨꯝꯕꯁꯨ ꯆꯥꯋ
ꯑꯁꯤꯗꯗꯤ ꯌꯥꯝ ꯇꯥꯡꯉꯦ ꯇꯨ ꯁꯚꯦꯟꯇꯅꯦ ꯇꯨ ꯁꯦꯚꯦꯟꯇꯅꯦ
ꯌꯥꯔꯦ ꯑꯗꯨꯗꯤ ꯍꯣꯏ ꯑꯩꯗꯤ ꯁꯨꯡꯂꯩ ꯂꯩꯔꯔꯣꯏ ꯍꯥꯐ ꯀꯦꯖꯤ ꯑꯃ ꯂꯧꯔꯣ
ꯍꯌꯦ ꯈꯪꯗ꯭ꯔꯤꯅꯦ ꯑꯩꯈꯣꯏ ꯑ ꯉꯔꯥꯡꯗꯒꯤ ꯆꯥꯕꯅꯤꯅ ꯑꯦ ꯉꯔꯥꯡꯗ ꯍꯣꯏ ꯉꯔꯥꯡꯗ ꯊꯥꯔꯇꯤ ꯗꯦ ꯊꯥꯔꯇꯤꯗꯒꯤ ꯍ ꯆꯥꯕꯅꯤꯅ ꯑꯗꯒꯤ ꯔꯦꯁꯇ ꯑꯗꯨꯣꯏꯅꯦ ꯀꯔꯤꯅꯣ ꯑ ꯍꯥꯎꯧꯕ ꯈꯛꯇ ꯆꯥꯔꯗꯤ ꯄꯩꯁꯥ ꯂꯩꯇꯦ
ꯍꯥꯏ ꯇꯣꯏꯗ
ꯎꯝ
ꯄꯥꯏ ꯂꯩꯗꯅ ꯇ ꯑꯣꯖꯗꯤ
ꯅꯪ ꯅꯪꯗꯤ ꯀꯅꯥ ꯀꯅꯥꯕꯨ ꯀꯣꯜ ꯇꯧꯔꯕꯅꯣ ꯃꯃꯤꯡ ꯃꯤꯡꯗꯤ ꯍꯥꯏꯒꯅꯨ ꯑꯗꯨ ꯑꯣꯏꯔꯁꯨ
ꯇꯥꯏꯗꯤ ꯀꯪꯅꯕꯁꯨ ꯂꯩꯇꯦ ꯃꯤ ꯂꯩꯇꯦ
ꯍꯥꯥ
ꯃꯤ ꯂꯩꯇꯦ ꯕꯥ ꯈꯪꯅꯕꯁꯨ ꯂꯩꯇꯦꯕ ꯑꯗꯨꯗꯤ ꯍꯥꯏꯗꯤ
ꯑꯥ
ꯅꯪꯒꯤ ꯐ꯭ꯔꯦꯟ ꯌꯥꯝ ꯂꯩꯔꯤꯅ
ꯆ ꯌꯥꯝ ꯆꯥ ꯀ ꯐꯖꯥ ꯅꯪ ꯉꯟꯟꯅ ꯇꯨ ꯃꯨꯀꯣ
ꯆꯥꯛꯁ ꯌꯥꯝ ꯆꯥꯅꯤꯡꯉꯦ ꯑꯗꯨꯕꯨ ꯏꯟꯁꯥꯡ ꯏꯟꯁꯥꯡ ꯌꯥꯝ ꯍꯥꯎꯔꯦ
ꯑꯗꯨꯗꯤ ꯀꯔꯤꯅꯣ ꯏꯟꯖꯥꯡꯗꯣ ꯕꯜꯒꯨꯝꯕ ꯆꯥꯝꯐꯨꯠ ꯇꯒꯤ ꯇꯥꯏꯞꯇ ꯊꯣꯡꯉꯣ ꯑꯗꯨꯒ ꯐ꯭ꯔꯥꯏ ꯑꯃꯨꯛꯀ ꯊꯥꯎ ꯌꯥꯝ ꯍꯥꯞꯇꯕꯤꯗ ꯐ꯭ꯔꯥꯏ ꯇꯧꯔꯒ ꯆꯥꯔꯣ ꯑꯗꯨꯍꯦ
ꯦꯗꯣ ꯌꯥꯝꯅ
ꯃꯔꯣꯛꯒꯨꯝꯕ ꯂꯩꯔꯗꯤ ꯉꯘꯥꯔꯤꯒ ꯃꯦꯠꯂꯒ ꯆꯥꯔꯣ
ꯑꯗꯨꯗꯤ ꯇꯧꯔꯒ ꯂꯩꯔꯦ
ꯑꯗꯣ ꯅꯨꯄꯤ ꯑ ꯅꯨꯄꯤ ꯑꯃ ꯉꯁꯤ ꯁꯤ ꯂꯥꯛꯈ꯭ꯔꯕꯗꯣ ꯆꯠꯈ꯭ꯔꯕꯗꯣ ꯄꯣꯠꯗꯤ ꯐꯪꯕ꯭ꯔꯥ ꯅꯣꯏ
ꯀꯅꯥꯅꯣ ꯑ ꯁꯤꯗ ꯃꯤ ꯑꯅꯤ ꯂꯩꯕ ꯂꯩꯕꯗꯨꯔꯣ ꯆꯠꯈ꯭ꯔꯦ ꯈꯣꯏꯅꯤꯗꯤ
ꯑꯥ
ꯑꯗꯨꯗꯒꯤ ꯑꯁꯤꯗ ꯂꯥꯛꯄ ꯅꯨꯄꯤꯗ꯭ꯔꯣ
ꯍ ꯉꯁ ꯂꯥꯛꯀꯗꯣ ꯑꯩꯒꯤ ꯃꯐꯝꯗꯒꯤ ꯆꯠꯈ꯭ꯔꯕꯗꯣ ꯅꯨꯄꯤ ꯑꯃ
ꯑ ꯑ ꯑꯩꯈꯣꯏ ꯌꯥꯝ ꯇꯥꯟꯕꯒꯤ ꯂꯥꯎꯕ ꯆꯠꯠꯇꯕ ꯃꯥꯅꯦꯦ
ꯑ
ꯌꯥꯝ ꯋꯥꯔꯦ ꯃꯌꯥꯝ
ꯋꯥꯔꯝꯒꯅꯤ ꯋꯥꯔꯝꯒꯅꯤ
ꯃꯌꯥꯝꯗ
ꯑꯩꯒꯤ ꯅꯦꯠꯋꯥꯛꯁꯦ ꯈꯔ ꯐꯥꯗꯕ ꯃꯥꯜꯂꯦ
ꯑꯗꯤꯗꯤꯅꯨꯡꯉꯥꯏꯅꯦꯦ ꯑꯩꯒꯤꯅ ꯃꯥꯜꯂꯦ ꯑꯩꯒꯤꯗꯣ ꯋꯥ ꯌꯥꯝ ꯎ ꯐꯥꯗ ꯀ
ꯇꯅꯤ ꯇꯂ ꯄꯨꯣꯖꯤꯁꯦ
ꯑ
ꯋꯥ ꯅꯥ ꯂꯣꯏ ꯔꯦ ꯋꯥ ꯍꯥꯏ ꯍꯥꯏꯅꯤꯡ ꯂꯩꯥꯏ
ꯑ ꯅꯈꯣꯏꯋꯥꯅꯤꯗꯤ ꯀꯔꯤ ꯇꯧꯗꯣꯏꯅꯣ ꯑ ꯑꯁꯤꯗꯁꯨ ꯂꯥꯛꯂꯒ ꯌꯦꯡꯉꯨꯅ
ꯑꯣ ꯑꯗꯨ ꯑꯗꯨ ꯃꯔꯝꯗꯒꯤ ꯃꯊꯥ ꯁꯥꯔꯒ ꯍꯧꯖꯤꯛ ꯂꯩꯕꯅꯦ
ꯑꯣ ꯏ
ꯍ ꯏꯔꯣꯏ ꯈꯪꯉꯦ ꯑꯗꯨꯁꯨ ꯎꯄꯥꯏ ꯂꯩꯇꯦ ꯅ ꯅꯪ ꯑꯩ ꯑꯣꯏꯔꯝꯃꯗꯤꯀꯣ ꯃꯊꯥ ꯊꯔ ꯀ ꯂꯩꯔꯝꯃꯅꯤ ꯅꯪꯁꯨ ꯈꯪꯗꯕꯤꯗ ꯑꯗꯨꯝ ꯍꯥꯏꯔꯛꯀꯅꯨ ꯍꯣꯏ ꯈꯪꯉꯦ ꯂꯩꯔꯗꯤ ꯃꯇꯝꯁꯨ ꯃꯥꯡꯉꯦ ꯑꯗꯨꯗꯤ ꯂꯩ ꯌꯥꯔꯣꯏꯕꯗꯤ ꯈꯪꯉꯦ ꯑꯗꯨꯁꯨ ꯎꯄꯥꯏ ꯂꯩꯇꯕꯒꯤ ꯂꯩꯕꯅꯦ ꯀꯔꯤꯅꯣ ꯂꯩꯅꯤꯡꯕꯒꯤ ꯂꯩ ꯂꯩꯕ ꯅꯠꯇꯦ ꯀꯔꯤ ꯍꯥꯏꯕ꯭ꯔꯥ ꯅꯪ ꯏ ꯅꯣ ꯏ ꯏꯃ
ꯑꯩꯣ ꯇꯑꯣꯈ ꯇꯥꯎꯑꯣ ꯍꯥꯏꯕꯅꯦ
ꯍꯣꯏꯅꯦ
ꯍꯣꯏ ꯎꯑꯦꯕ ꯅꯪꯒꯤ ꯃꯦꯁꯦꯁꯇꯣ ꯑꯥ ꯅꯪꯒꯤ ꯁꯤꯁꯇꯔꯒꯤ ꯃꯦꯁꯦꯁ ꯇ
ꯑꯥ
ꯑꯗꯣ ꯃꯈꯣꯏ ꯀꯔꯤ ꯍꯥꯏꯕ꯭ꯔꯥ ꯂꯩꯌꯦ ꯍꯥꯏꯕ꯭ꯔꯥ ꯂꯧꯔꯔꯣꯏ ꯍꯥꯏꯕ꯭ꯔꯥ
ꯑꯗꯨꯗ ꯈꯪꯗꯦꯍ
ꯅꯅꯦ
ꯀꯔꯝꯕ ꯅꯨꯄꯤꯅꯅꯣ ꯅꯪ ꯍꯣꯏ ꯍꯪꯉꯣ ꯍꯥꯏꯔꯣ
ꯍꯣꯏꯣꯏ
ꯍꯣꯏ ꯍꯕꯨꯗꯤ ꯑꯦ ꯏ ꯍꯪ꯭ꯔ ꯉꯂ ꯂꯩꯕꯅꯦꯃꯅꯕꯤ ꯀꯣ ꯉꯥꯎꯔꯦ ꯑꯩ ꯋꯥꯔꯤ ꯑꯁꯤꯒꯨꯝꯕ ꯃꯇꯥꯡꯗꯗꯤ ꯑꯩ ꯋꯥꯔꯤ ꯁꯥꯅꯤꯡꯗꯦꯀꯣ ꯃꯊꯥ ꯁꯥꯔꯒ ꯂꯩꯕꯅꯦ ꯑꯩ
ꯅꯈꯣꯏꯁꯨ ꯐꯪꯅꯕ ꯇꯧꯔꯣ
ꯍꯣꯏ ꯍꯣꯠꯅꯒꯗꯕꯅꯤ ꯄꯥꯏ ꯂꯩꯇꯦꯅ
ꯅꯣꯏꯗꯤ ꯐꯪꯉꯦꯅ ꯌꯥꯝ ꯐꯥꯎꯔꯤꯔꯣ
ꯅꯠꯇꯦꯗ ꯀꯔꯤꯅꯣ ꯅꯈꯣꯏ ꯑꯅꯤꯕꯨ ꯀꯔꯤ ꯍꯥꯏ ꯑꯗꯨꯅꯣ ꯑꯣꯏꯌꯦ ꯈꯜꯂꯒ ꯄꯊꯥ ꯁꯥꯕꯅꯦ ꯅꯈꯣꯏ ꯑꯅꯦ ꯑꯩꯕꯨ ꯈꯟꯔꯒ
ꯎꯝ ꯍꯈꯣꯏꯁꯨ ꯄꯊꯅꯥ ꯇꯧꯕꯌꯣ
ꯑ ꯐꯖꯅ ꯇꯧꯕꯤꯒꯦ
ꯑꯧꯕꯤꯌꯣ
ꯀꯤꯔꯇꯤ ꯀꯤꯔꯇꯤ ꯑꯅꯤ ꯁꯇꯤ ꯑꯅꯤ
ꯏꯁ ꯏꯁ ꯏꯁ ꯋꯥꯗꯣ ꯇꯥꯅꯤꯡꯗꯦꯀꯣ ꯇꯥꯅꯤꯡꯗꯦꯀꯣ
ꯑꯩꯈꯣꯏ ꯏꯃꯥꯟꯅꯕꯤꯒꯤ ꯐꯣꯟꯗ ꯅꯈꯣꯏ ꯑꯅꯤꯒꯤ ꯐꯣꯇꯣ ꯌꯦꯡꯉꯒ ꯌꯥꯝ ꯅꯣꯛꯅꯤꯡ ꯑ
ꯉꯔꯥꯡ ꯑꯩꯅ ꯊꯥꯕꯤꯕꯗꯨꯔꯣ
ꯑꯗꯨ ꯃꯜꯦ ꯍ
ꯑ
ꯅꯈꯣꯏ ꯏꯅꯤ ꯑꯗꯨꯃꯥꯏꯅ ꯂꯦꯞꯔꯒ ꯂꯩꯕꯗ ꯅꯪꯒꯤ ꯏꯃꯥꯟꯅꯕꯤꯗꯤ ꯌꯥꯝ ꯄꯤꯛꯒꯦ ꯅꯪ ꯅꯪꯣꯟꯗꯁꯨ ꯅꯪꯣꯟꯗꯗꯒꯤ ꯏꯞ ꯄ ꯀꯦ
ꯑꯩꯗꯤ ꯌꯥꯝ ꯆꯥꯎꯕꯅꯦ ꯍꯧꯖꯤꯛꯀꯥꯟꯗꯤ ꯆꯥꯔꯒ ꯇꯨꯝꯕꯒꯤ ꯀꯣ ꯅꯤ ꯍꯥꯏ ꯑꯗꯨꯅꯦꯗꯤ
ꯌꯥꯝ ꯐꯥꯅꯦ ꯑꯗꯨ ꯑꯣꯏꯔꯗꯤ
ꯌꯥꯝ ꯐꯥꯎ ꯄꯨꯟꯅꯦ
ꯌꯥꯝ ꯁꯥꯡꯉꯦ ꯑꯩꯈꯣꯏ ꯑꯅꯤꯒꯤꯀꯣꯅꯣ ꯑꯩ ꯆꯥꯛ ꯆꯥꯅꯤꯡꯈ꯭ꯔꯦ ꯆꯥꯛꯂꯝꯈ꯭ꯔꯦ
ꯃꯣꯏꯗꯤ ꯆꯥꯕ ꯍꯥꯎꯔꯕ꯭ꯔꯥ
ꯍꯧꯗ꯭ꯔꯤꯌꯦ ꯃꯈꯣꯏꯁꯨ ꯑꯩꯕꯨ ꯉꯥꯏꯕꯅꯦꯔ
ꯑꯣ ꯀꯌꯥꯝ ꯊꯩꯀꯣ
ꯆꯅꯤꯡꯒꯤ ꯗꯕꯥ ꯃꯥꯂꯦ
ꯑ ꯑꯣ ꯏꯟꯁꯥꯡ ꯍꯥꯎꯗꯕꯒꯤ
ꯅꯠꯇꯦ ꯃꯈꯣꯏꯗꯣ ꯀꯔꯤ ꯀꯔꯤꯅꯣ ꯆꯥꯕ ꯃꯥꯜꯂꯦ ꯑꯩꯈꯣꯏ ꯑꯩꯈꯣꯏ ꯑꯅꯤ ꯑꯩꯈꯣꯏ ꯏꯃꯥꯟꯅꯕꯤ ꯑꯅꯤ
ꯁꯜꯄ ꯀꯥꯟꯗ
ꯍꯥ
ꯑꯣ ꯂꯣꯟꯅ ꯂꯣꯟꯅ ꯆꯥꯕꯅꯦ ꯃꯣꯏꯗꯣ ꯍꯣꯏ ꯑꯗꯨꯒꯤꯅꯤ
ꯁꯤ ꯑꯠꯇ ꯉꯗ ꯂ
ꯂꯣꯅ ꯂꯣꯅ ꯆꯥꯅꯤꯀꯣ
ꯑꯗꯨꯗꯣ ꯃꯥꯏ ꯃꯥꯂꯦ ꯃꯈꯣꯏ ꯃꯈꯣꯏꯗꯣ ꯌꯥꯝ ꯑꯍꯥꯎ ꯑꯍꯥꯎꯕ ꯆꯥꯕ ꯑꯃ ꯑꯅꯦ
ꯎꯝ ꯎꯝ ꯊꯥꯋꯥꯑꯣ ꯀꯩꯅꯣ ꯁꯥꯎꯅꯣ ꯁꯎꯅ
ꯑꯩ ꯁꯥꯎꯔꯔꯣꯏꯌꯦ ꯀꯗꯤ ꯄꯩꯁꯥ ꯂꯩꯇꯕꯅꯤꯅ
ꯕꯦꯜꯀꯅꯤꯗꯔꯥ ꯍꯧꯖꯤꯛꯁꯨ
ꯍꯥꯥ
ꯕꯦꯜꯀꯅꯤꯗ ꯂꯩꯕ꯭ꯔꯥ ꯍꯧꯖꯤꯛꯁꯨ
ꯑꯗꯣ ꯅꯈꯣꯏꯅꯤꯗꯤ ꯊꯤꯅꯤꯡꯉꯥꯏ ꯆꯠꯂꯔꯣꯏ ꯍꯥꯏꯕ꯭ꯔꯥ